ꯍꯜꯂꯣ
ꯍꯜꯂꯣ ꯇꯥꯏ ꯇꯥꯏ
ꯑꯁ ꯌꯥꯔꯦ ꯍꯌꯦꯉꯁꯤꯗꯤ
ꯋꯥꯛ ꯋꯕꯥꯔꯣ
ꯆꯥꯔꯦꯗ ꯅꯣꯏꯗꯤ
ꯉꯁꯥꯏ ꯍꯥꯏꯅ ꯆꯥꯔꯦ ꯑꯃꯨꯛ ꯂꯥꯝꯒꯗꯧꯔꯦ
ꯑꯩꯁ ꯀꯔꯤ ꯌꯦꯟꯖꯡꯂꯣ
ꯍꯥꯏꯕꯤꯔꯣꯏ
ꯑꯦ ꯍꯤꯟꯖꯥꯡ ꯍꯥꯏꯕꯕꯨ ꯌꯥꯝ ꯃꯥꯡꯕ꯭ꯔꯣ ꯅꯪꯒꯤꯗꯃꯛ
ꯃꯥꯡꯗ꯭ꯔꯗꯤ
ꯅꯣꯏ ꯌꯦꯟꯖꯥꯡ ꯅꯣꯏ ꯌꯦꯟꯖꯥꯡ ꯍꯥꯎꯕ ꯃꯥꯜꯂꯦ ꯑꯩꯅ ꯈꯟꯕꯗ
ꯏꯁ ꯍꯥꯎꯗ꯭ꯔꯗꯤ ꯃꯤ ꯌꯥꯝ ꯂꯦꯝꯃꯤ ꯄꯣꯠꯅꯤ ꯍꯧꯖꯤꯛꯁꯦ
ꯑꯩꯁ ꯑꯩ ꯑꯩ ꯍꯥꯏꯔꯨꯔꯥ ꯅꯣꯏꯒꯤ ꯍꯤꯟꯖꯥꯡ ꯑ ꯑꯗꯨꯅꯦꯕ ꯑꯣꯛꯁꯥ ꯆꯥꯔꯝꯒꯅꯦꯕ ꯑꯩꯅ ꯈꯪꯕ
ꯑꯗꯨ ꯅꯣꯏꯗꯤ
ꯑꯁ ꯑꯩꯈꯣꯏꯗꯤ ꯀꯔꯤꯅꯣ ꯑꯩꯈꯣꯏꯗꯤ ꯀꯩꯅꯣ ꯆꯥꯏ ꯀꯔꯤꯕ ꯀꯣꯕꯤ ꯃꯅꯥ
ꯎꯝ ꯍꯥꯎꯋ‌ꯦꯅ ꯑꯗꯨꯁꯨ
ꯍꯋꯥꯏ ꯀꯣꯕꯤ ꯃꯅꯥ ꯆꯝꯐꯨꯠꯅꯦ ꯑꯗꯨꯒ ꯁꯛꯀꯪꯗꯣ ꯑꯃ ꯃꯣꯔꯣꯛ ꯃꯦꯠꯄ
ꯋꯥ
ꯑꯗꯣ ꯑꯁ ꯃꫭꯔꫭꯛ ꯇꯣꯞꯇꯤ ꯇꯥꯏꯑꯦꯕꯀꯣ ꯃꫭꯔꯣꯛ ꯁꯥꯃꯟꯗꯅꯅꯦ ꯆꯥꯕ ꯉꯝꯗꯦ
ꯑꯣ ꯃꯣꯔꯣꯛꯇꯤ ꯁꯥꯗꯕꯅꯦ ꯀꯩꯅꯣ ꯃꯣꯔꯣꯛꯄꯨ ꯊꯨꯝꯕ ꯍꯧꯅꯕ꯭ꯔꯣ
ꯑꯗꯩ ꯁꯥꯕꯗꯣ ꯑꯣꯚꯔ ꯆꯠꯄ ꯍꯦꯟꯖꯟꯃꯟꯈ꯭ꯔꯦꯕꯀꯣ ꯏꯆꯦꯅ ꯏꯆꯦꯅ ꯃꯦꯠꯄꯅꯦꯕ ꯃꯔꯣꯛꯇꯣ
ꯎꯝ ꯑꯗꯨ ꯑꯣꯏꯔꯗꯤ ꯅꯪ ꯍꯌꯦꯡ ꯑꯃꯨꯛ ꯃꯦꯠꯂꯣ
ꯑꯁ ꯑꯩꯅ ꯃꯦꯠꯄꯗꯣ ꯍꯥꯎꯇꯕꯅꯤꯅꯦ ꯑꯗꯨꯒꯤꯅꯤꯅꯦ
ꯆꯥꯛ ꯌꯦꯟꯁꯥꯡꯁ‌ꯦ ꯊꯣꯡꯃꯟꯕꯒꯤꯀꯣ ꯆꯥꯅꯤꯡꯗ꯭ꯔꯦꯅꯦ ꯏꯁꯥꯅ ꯊꯣꯡꯕꯗꯤ
ꯅꯁꯥꯅ ꯊꯣꯡꯕ ꯅꯁꯥꯅ ꯆꯥꯅꯤꯡꯗꯕ
ꯑꯁ ꯏꯁꯟꯥꯅ ꯊꯣꯡꯕ ꯌꯦꯟꯁꯥꯡ ꯆꯥꯛ ꯌꯦꯟꯁꯥꯡꯗꯤ ꯍꯥꯎꯇꯦꯅꯦ
ꯑꯦ ꯀꯃꯥꯏꯅꯅꯣ ꯑꯩꯗꯤ ꯑꯩꯅ ꯏꯊꯟꯗ ꯊꯣꯡꯕꯗꫭ ꯌꯥꯝ ꯍꯥꯎꯋꯤꯅꯦ
ꯑꯁ ꯑꯗꯨꯝ ꯆꯥꯃꯟ ꯂꯥꯛꯃꯟꯕꯒꯤꯀꯣ ꯆꯥꯃꯟꯕꯒꯤ ꯑꯗꯨꯝ ꯊꯣꯡꯉꯒ ꯂꯩꯕꯅꯤꯅ
ꯑꯣ ꯑꯗꯨ ꯑꯗꯨꯗꯤ ꯅꯪꯅ ꯍꯥꯏꯔꯤꯁ‌ꯦ ꯑꯩꯅ ꯁꯧꯒ꯭ꯔꯤ ꯊꯣꯡꯕ ꯑꯗꯨꯒ ꯅꯪ ꯅꯁꯥꯅ ꯌꯦꯟꯁꯥꯒꯨꯝꯕ ꯊꯣꯡꯕ ꯑꯩꯅ ꯍꯥꯎꯕ ꯍꯦꯟꯒꯅꯤ ꯁꯤꯅꯦꯕꯀꯣ
ꯑ ꯑꯗꯨꯅꯤꯅ ꯃꯤꯅ ꯃꯤꯅ ꯊꯣꯡꯕꯤꯕꯗꯤ ꯍꯥꯎꯋꯤꯅ
ꯑꯥ ꯍꯥ ꯑꯗꯨ ꯑꯣꯏꯔꯥꯗꯤꯀꯣ ꯍꯋꯥꯏ ꯆꯝꯐꯨꯠ ꯑꯃ ꯇꯧꯔꯣ ꯑꯗꯨꯒ ꯗꯥꯜ ꯀꯥꯡꯉꯧ ꯆꯥꯎ ꯑꯗꯨꯗꯤ
ꯑꯣ ꯑꯗꯨꯅ ꯍꯥꯏꯕꯗꯤ ꯅꯪꯗꯤ ꯑꯁꯨꯃꯥꯏꯅ ꯌꯥꯝ ꯆꯥꯔꯛꯑꯦ ꯁꯤꯅꯤꯅꯦ
ꯑꯗꯨꯅꯦ ꯍꯋꯥꯏ ꯆꯝꯐꯨꯠ ꯑꯃ ꯇꯧꯔꯣ ꯗꯥꯜ ꯀꯥꯡꯒꯧ ꯑꯃ
ꯑ ꯑꯍꯥꯎꯕ ꯍꯟꯖꯥꯡꯅꯦ ꯑꯗꯨꯗꯤ
ꯎꯝ ꯍꯨꯝ
ꯍꯥ ꯍꯥ ꯀꯅꯥ ꯀꯅꯥ ꯂꯩꯕ꯭ꯔꯣ ꯕꯣꯜꯁꯦ ꯌꯦꯡꯗꯤ ꯌꯦꯡꯅꯤꯡꯉꯦ ꯉꯁꯤ ꯀꯅꯥ ꯀꯅꯥ ꯊꯣꯛꯄ꯭ꯔꯥ
ꯉꯁꯤꯗꯤ ꯈꯪꯗꯦ ꯑꯗꯣ ꯍꯌꯦꯡꯗꯤ ꯐꯖꯔꯅꯤꯍꯦ
ꯐꯥꯏꯚ ꯊꯥꯔꯇꯤꯗ ꯑꯥꯔꯖꯦꯟꯇꯤꯅꯥ ꯂꯩꯕ ꯃꯥꯜꯂꯦ
ꯍꯝ ꯍꯝ ꯄꯣꯔꯇꯨꯒꯜ ꯍꯥꯟꯅ ꯀꯥꯎꯒꯅꯤ
ꯑꯣ ꯐꯥꯏꯚ ꯐꯥꯏꯚ ꯊꯥꯔꯇꯤꯗꯔꯣ
ꯑꯣꯏꯔꯝꯅꯤ ꯑꯗꯨꯒ ꯄꯨꯡ ꯇꯔꯦꯠꯇ ꯑꯥꯔꯖꯦꯟꯇꯤꯅꯥ
ꯑꯁ ꯄꯨꯡꯗꯣ ꯉꯟꯃꯟꯂꯤꯀꯣ ꯇꯨꯝꯕ ꯍꯧꯒꯠꯀꯦꯔꯥ ꯍꯧꯒꯠꯂꯣꯏꯔꯥ ꯈꯪꯗꯦ ꯌꯦꯡꯗꯤ ꯌꯦꯡꯅꯤꯡꯉꯤ
ꯎꯝ ꯌꯦꯡꯗꯤ ꯌꯦꯡꯅꯤꯡꯕ ꯑꯗꯨ ꯄꯣꯔꯇꯨꯒꯥꯜꯕꯨ ꯁꯞꯄꯣꯔꯠ ꯇꯧꯕ ꯅꯪꯗꯤ
ꯇꯧꯋꯦꯗ ꯑꯥꯔꯖꯦꯟꯇꯤꯅꯥꯁꯨ ꯇꯧꯋꯦꯗ ꯑꯩꯗꯤ ꯂꯣꯏꯅ ꯇꯧꯋꯦ
ꯑꯦ ꯋꯥꯔꯤꯗꯕꯨ ꯄꯣꯔꯇꯨꯒꯥꯜꯒ ꯑꯥꯔꯖꯦꯟꯇꯤꯅꯥ ꯁꯥꯟꯅꯔꯗꯤ ꯀꯅꯥꯕꯨ ꯁꯞꯄꯣꯔꯠ ꯇꯧꯗꯣꯏꯕ
ꯑꯩꯗꯤ ꯑꯀꯥ ꯑꯀꯥꯕ ꯃꯤ ꯁꯞꯄꯣꯔꯠ ꯇꯧꯔꯅꯤ
ꯅꯣꯏ ꯅꯣꯏ ꯂꯩꯁꯥꯕꯤꯁꯤꯡꯁꯦ ꯒꯣꯂ ꯏꯍꯥꯟ ꯍꯥꯟꯅ ꯆꯟꯕ ꯃꯤꯗꯁꯨ
ꯑꯗꯨ ꯅꯠꯇꯦꯗ ꯂꯩꯗꯅ ꯅꯨꯡꯉꯥꯏꯇꯦꯗꯅ ꯈꯪꯕ ꯃꯤꯅꯤꯅ ꯁꯦꯁ
ꯍꯩ ꯍꯩ ꯍꯩ ꯍꯩꯃꯥ ꯅꯡ ꯅꯪꯒꯤ ꯋꯥ ꯁꯤꯗꯤ ꯔꯣꯅꯥꯜꯗꯣ ꯃꯦꯁꯤ ꯑꯩꯈꯣꯏꯁꯤ ꯅꯪꯒꯤ ꯃꯔꯨꯞꯅꯦꯕꯀꯣ
ꯍꯥ ꯑꯗꯨꯅꯦ ꯈꯪꯅꯕ ꯃꯤꯅꯤꯅ ꯁꯞꯄꯣꯔꯠ ꯇꯧꯗꯗꯤ ꯅꯨꯡꯉꯥꯏꯇꯦꯅꯦ ꯀꯔꯤꯅꯣ ꯐ꯭ꯔꯥꯟꯁꯁꯨ ꯁꯟꯅ ꯐ꯭ꯔꯥꯟꯁ ꯁꯥꯟꯅꯕꯁꯨ ꯌꯦꯡꯉꯅꯤ ꯕ꯭ꯔꯥꯖꯤꯜ ꯁꯥꯟꯅꯕꯁꯨ ꯁꯨ ꯌꯦꯡꯒꯅꯤ ꯑꯩꯒꯤ ꯐ꯭ꯔꯦꯟ ꯃꯌꯥꯝ ꯁꯥꯟꯅꯕꯅꯤꯅ ꯀꯃꯥꯏꯅ ꯁꯞꯄꯣꯔꯠ ꯇꯧꯔꯣꯏ
ꯑꯗꯨ ꯑꯣꯏꯔꯗꯤ ꯅꯪ ꯕꯣꯠ ꯂꯦꯞꯄꯣ ꯌꯥꯔꯦ ꯅꯪ ꯀꯥꯔꯅꯤ
ꯑꯁ ꯆꯨꯝꯕ꯭ꯔꯣ ꯂꯦꯞꯄꯁꯤꯔꯣ
ꯑꯗꯨꯅꯦ
ꯑꯍꯥꯟꯕꯗ ꯅꯪ ꯑꯣꯏꯅ ꯊꯥꯗꯔꯛꯇꯕ
ꯑꯐꯥꯎꯕ ꯀꯟꯇ꯭ꯔꯤ ꯂꯣꯏꯅꯃꯛ ꯅꯪ ꯁꯞꯄꯣꯔꯠ ꯇꯧ ꯂꯩꯔꯦ
ꯑꯗꯨꯗꯤ ꯑꯗꯨꯝ ꯀꯥꯒꯅꯤꯅꯦꯀꯣ ꯑꯗꯨꯗꯤ ꯑꯩꯅ ꯕꯣꯠ ꯂꯦꯞꯄꯗꯤ ꯑꯁ ꯃꯤ ꯈꯣꯝꯅꯦ ꯗꯔꯀꯥꯔ ꯑꯣꯏꯔꯔꯣꯏꯅꯦ
ꯍꯤ ꯍꯤ ꯍꯤ ꯑꯗꯨꯗꯤ ꯅꯪꯒꯤ ꯕꯣꯠ ꯊꯥꯗꯕ ꯅꯨꯃꯤꯠꯇ ꯑꯩ ꯑꯣꯛꯁꯥ ꯑꯃ ꯍꯥꯞꯄꯤꯔꯒꯦꯁꯦ
ꯑꯁ ꯑꯗꯨꯅ ꯐꯔꯅꯤꯗ ꯅꯪꯅ ꯑꯣꯛ ꯑꯃ ꯀꯣꯡꯉꯗꯤ ꯂꯦꯞꯇꯕ ꯌꯥꯗ꯭ꯔꯦ ꯑ ꯑꯩꯅ ꯑꯗꯨꯝ ꯀꯥꯒꯗꯕ ꯂꯩꯕꯅꯤꯅ ꯑꯗꯨꯝ ꯍꯧꯖꯤꯛꯇꯤꯒꯤ ꯑꯗꯨꯝ ꯑꯣꯐꯔ ꯇꯧꯔꯣꯗ ꯂꯦꯞꯇ꯭ꯔꯤꯉꯩꯗ
ꯑꯁ ꯑꯗꯨꯃꯛꯇꯤ ꯉꯝꯃꯣꯏꯍꯦ ꯑꯩꯗꯨ
ꯎꯝꯁ ꯑꯦꯗꯚꯥꯟꯁ ꯇꯧꯒꯗꯕꯅꯤꯅꯦ ꯑꯩꯅ ꯀꯥꯔꯅꯤ ꯈꯪꯕꯗꯨꯕꯨ
ꯑꯗꯨ ꯑꯣꯏꯔꯗꯤ ꯂꯦꯞꯇ꯭ꯔꯁꯨ ꯌꯥꯔꯦ
ꯑꯥꯗ ꯆꯔꯨꯔꯒꯦ
ꯍꯣꯏ ꯍꯥꯟꯅ ꯆꯥꯔꯁꯤ ꯀꯥꯅꯗꯦ
ꯑꯁ ꯑꯗꯨꯅ ꯐꯔꯅꯤꯗ ꯅꯪ ꯑꯗꯨꯝ ꯁꯦꯝꯃꯛꯑꯣꯍꯦ
ꯎꯝ ꯍꯟ ꯍꯟꯗꯛꯁꯦ ꯑꯩ ꯌꯥꯝ ꯋꯥꯔꯤꯕꯅꯤꯀꯣ
ꯑꯦꯁ ꯃꯤꯗꯤ ꯌꯥꯝ ꯋꯥꯏꯀꯣ
ꯂꯧ ꯁꯨꯕ ꯆꯠꯂꯦ ꯑꯃꯨꯛ ꯂꯥꯛꯑꯒ ꯕꯣꯜ ꯌꯦꯡꯉꯦ ꯇꯨꯝꯕ ꯐꯪꯗꯤꯌꯦ
ꯑꯗꯨꯗꯤ ꯅꯪꯅ ꯇꯨꯝꯗꯕꯒꯤꯅꯤꯅ
ꯑꯁ ꯑꯩꯅ ꯑꯩꯅ ꯅꯠꯇꯦꯅꯦ ꯑꯩꯈꯣꯏ ꯏꯇꯥꯎ ꯃꯦꯁꯤꯗꯣ ꯌꯥꯝ ꯆꯩꯌꯦꯕꯀꯣ ꯕꯣꯜ ꯌꯦꯡꯕꯤꯗ꯭ꯔꯗꯤ
ꯎꯝ
ꯅꯍꯥꯟꯁꯨ ꯀꯣꯜ ꯇꯧꯔꯛꯄꯅꯦ ꯃꯦꯁꯤꯗ ꯃꯣꯏ ꯏꯁꯇꯥꯗꯤꯌꯝꯗ ꯌꯦꯡꯕ ꯂꯥꯛꯑꯣ ꯍꯥꯏꯅ
ꯋꯥꯔꯤꯗꯤ ꯑꯁ ꯑꯩꯈꯣꯏꯁꯨ ꯎꯝ
ꯑꯩꯅ ꯁꯨꯃꯥꯏ ꯍꯥꯏꯕ ꯆꯠꯂꯣꯍꯦ ꯂꯧꯔꯥꯡ ꯀꯟꯅ ꯁꯤꯔꯤꯉꯩꯗ ꯀꯔꯤꯒꯤ ꯕꯣꯜꯅꯣ ꯍꯥꯏꯔꯤꯕꯅꯦꯕ ꯑꯗꯨꯒꯤ ꯃꯥ ꯅꯍꯥꯟ ꯄꯦꯅꯥꯜꯇꯤ ꯆꯪꯗꯕꯅꯦ ꯁꯥꯎꯅꯤꯡꯃꯟꯕꯒꯤ
ꯎꯝ ꯋꯥꯔꯤꯗꯤ ꯌꯥꯏꯍꯦ ꯅꯍꯥꯟꯗꯤ ꯅꯨꯡꯗꯥꯡ ꯃꯣꯏꯒꯤ ꯀꯔꯤꯕ ꯄꯔꯣꯇꯨꯒꯜꯒꯤꯔ ꯑꯔꯖꯦꯟꯇꯤꯅꯒꯤꯔ ꯀꯩꯅꯣꯗ ꯎꯝ ꯇꯦꯟ ꯊꯥꯔꯇꯤꯗ ꯑꯃ ꯂꯩꯈꯤꯕꯗꯣ
ꯑꯥꯎ
ꯑꯗꯨꯗꯗꯤ ꯌꯦꯡꯉꯦꯕ ꯑꯩꯁꯨ ꯒꯣ ꯍꯣꯏ ꯒꯣꯜ ꯑꯍꯨꯝ ꯐꯥꯎꯗꯤ ꯌꯦꯡꯉꯝꯃꯦ ꯑꯗꯨ ꯃꯈꯥ ꯇꯥꯕꯗꯤ ꯑꯩꯒꯤ ꯎꯝ ꯀꯩꯅꯣꯗꯣ ꯕꯦꯂꯦꯟꯁ ꯂꯣꯏꯊꯣꯛꯈ꯭ꯔꯕ ꯑꯗꯨꯒꯤ ꯌꯦꯡꯕ ꯐꯪꯗ꯭ꯔꯦ ꯑꯁ ꯗꯥꯎꯗ ꯅꯨꯡꯉꯥꯏꯇꯕꯗꯨꯒꯣ ꯑꯩꯅ ꯁꯥꯎꯅꯤꯡꯕꯁ
ꯑꯦ ꯅꯪꯗꯤ ꯐꯣꯟꯗ ꯌꯦꯡꯕ꯭ꯔꯥ
ꯐꯣꯟꯅ ꯌꯦꯡꯕꯅꯦ ꯇꯤꯚꯤꯗ ꯌꯦꯡꯒꯗꯕꯗꯣ ꯃꯤ ꯌꯥꯝꯃꯦꯕ ꯅꯨꯄꯥꯁꯤꯡ ꯃꯈꯥꯗ
ꯑꯦ ꯅꯨꯄꯥ ꯃꯔꯛꯇ ꯌꯦꯡꯕꯗ ꯀꯩ ꯀꯥꯏꯒꯦ
ꯑꯁ ꯅꯨꯡꯉꯥꯏꯇꯦꯗꯅ ꯅꯨꯄꯤ ꯏꯊꯟꯗꯗꯤ ꯎꯝ ꯑꯁꯤꯗ ꯂꯩꯕ ꯃꯤꯁꯤꯡꯗꯤ ꯕꯣꯜ ꯌꯦꯡꯁ ꯌꯥꯗꯦ
ꯑ ꯑꯗꯨ ꯑꯣꯏꯔꯗꯤ ꯅꯪꯁꯨ ꯌꯦꯡꯗꯕꯤꯗ ꯁ꯭ꯇꯦꯇꯁ ꯑꯗꯨꯝ ꯌꯦꯡ ꯂꯩꯔꯣꯏꯗ
ꯑꯗꯨꯅ ꯐꯔꯦꯗ ꯍꯧꯖꯤꯛꯀꯥꯟ ꯕꯣꯜ ꯌꯦꯡꯗꯁꯨ ꯏꯁꯇꯦꯇꯁꯇ ꯂꯣꯏꯅ ꯑꯞꯗꯦꯠ ꯇꯧꯕꯅꯤꯅ ꯈꯪꯉꯦꯗ
ꯎꯝ
ꯕꯣꯔꯤ ꯑꯃꯒ ꯆꯞ ꯃꯥꯟꯅꯩꯅꯦ ꯔꯣꯅꯥꯜꯗꯣꯅ ꯒꯣꯜ ꯑꯃ ꯆꯠꯂꯦ ꯏꯁꯇꯦꯇꯁ ꯇ ꯎꯔꯦ ꯑꯅꯤ ꯆꯜꯂꯦ ꯎꯔꯦ ꯃꯉꯥ ꯆꯟꯕ ꯐꯥꯎ ꯎꯔꯦ ꯂꯣꯏꯔꯕ
ꯍꯝ ꯍꯝ ꯑꯗꯨꯅ ꯅꯪꯁꯨ ꯃꯤꯅ ꯑꯗꯨꯝ ꯍꯥꯏꯔꯕꯅꯤꯅ ꯆꯟꯕ ꯆꯟꯗꯕ ꯈꯪꯗ꯭ꯔꯦ ꯑꯗꯨꯝ
ꯑꯗꯨꯝ ꯑꯗꯨꯝ ꯊꯥꯖꯔꯦ ꯑꯩꯈꯣꯏ ꯁꯞꯄꯣꯔꯠ ꯇꯧꯕ ꯃꯤꯁꯦ ꯑꯗꯨꯝ ꯊꯥꯖꯔꯦ
ꯑꯁ ꯅꯪꯒꯨꯝꯕ ꯃꯤ ꯌꯥꯝꯃꯗꯤꯀꯣ ꯑꯩꯁ ꯑꯩꯁꯦꯕꯨꯕꯣ ꯀꯥꯎꯕ ꯍꯧꯕ ꯇꯥꯔꯦ ꯑꯗꯨꯗꯤ
ꯍꯧꯔꯣ ꯍꯧꯔꯣ ꯕꯣ ꯁꯥꯟꯅꯕ ꯁꯥꯟꯅꯕ ꯃꯤꯈꯩ ꯂꯣꯏ ꯌꯥꯏ ꯑꯩꯅ
ꯁꯃꯖ ꯑꯗꯨ ꯑꯣꯏꯔꯗꯤ ꯍꯌꯦꯡꯁꯦ ꯃꯊꯪ ꯅꯨꯃꯤꯠꯇꯗꯤ ꯑꯩ ꯂꯧ ꯆꯠꯂꯔꯣꯏ ꯕꯣꯔꯗꯣ ꯅꯨꯡꯇꯤꯒꯤ ꯀꯥꯎ ꯂꯩꯔꯒꯦ
ꯑ ꯑꯗꯨꯅ ꯐꯔꯅꯤ ꯑꯩꯅ ꯌꯥꯅꯤꯡꯉ
ꯅꯪꯅꯕꯨ ꯅꯪꯅꯕꯨ ꯌꯥꯅꯤ ꯍꯥꯏꯔꯗꯤ ꯂꯣꯏꯅ ꯇꯧꯕ ꯇꯥꯔꯦꯅꯦ
ꯁꯥꯁ ꯋꯥꯔꯤꯗꯤ ꯃꯅꯦ
ꯑꯩꯗꯤ ꯃꯦꯁꯤꯁꯨ ꯁꯞꯄꯣꯔꯠ ꯇꯧꯗꯦ ꯔꯣꯅꯥꯜꯗꯣꯁꯨ ꯇꯧꯗꯦ ꯑꯩꯗꯤ
ꯑꯁꯅꯥꯍꯥꯟ ꯑꯩꯅ ꯑꯃꯨꯔꯛꯇ ꯌꯦꯡꯉ ꯐꯪꯉꯦꯕꯀꯣ ꯁꯥꯎꯠ ꯑꯐ꯭ꯔꯤꯀꯥꯒ ꯀꯣꯔꯤꯌꯥ ꯁꯥꯟꯅꯕꯗꯣ ꯑꯗꯨ ꯀꯣꯔꯤꯌꯥꯗꯤ ꯉꯝꯗꯦꯕꯣ ꯅꯨꯡꯉꯥꯏꯇꯣꯏꯅꯦ
ꯃꯨꯖꯤ ꯀꯗ ꯉꯝꯒꯔ
ꯀꯣꯔꯤꯌꯥꯁꯤꯡꯗꯣ ꯅꯨꯡꯉꯥꯏꯇꯕ ꯋꯥꯅꯦ ꯑꯩꯈꯣꯏꯗꯤ ꯗ꯭ꯔꯃꯥ ꯑꯗꯨꯝ ꯌꯦꯡꯉꯛꯄꯅꯤꯅ ꯁꯞꯄꯣꯔꯠ ꯇꯧꯅꯤꯡꯕꯗꯣ
ꯑꯦꯁ ꯑꯗꯨꯅ ꯇꯥꯛꯄꯗꯤ ꯃꯨꯕꯁꯤꯡꯅ ꯀꯜꯂꯦ ꯍꯥꯏꯅ ꯇꯥꯛꯄꯅꯤꯗꯣ
ꯅꯣꯛꯀꯦꯗ ꯑꯗꯨ ꯑꯩꯗꯤ ꯐꯥꯏꯅꯦꯜ ꯉꯥꯏꯔꯕꯅꯦ ꯃꯔꯝ ꯍꯥꯏꯌꯨꯔꯣ
ꯎꯝ
ꯑ ꯐꯥꯏꯅꯦꯜꯗꯥꯗꯤ ꯅꯤꯁꯥꯟꯠꯇ ꯕꯤ ꯇꯤ ꯑꯦꯁ ꯕꯤ ꯇꯤ ꯑꯦꯁ ꯕꯤ ꯇꯤ ꯑꯦꯁ
ꯑꯁ
ꯕꯤ ꯇꯤ ꯑꯦꯁ ꯁꯣ ꯇꯥꯏꯝ ꯕꯤ ꯇꯤ ꯑꯦꯁꯇꯣ ꯏꯁꯩ ꯁꯛꯀꯅꯦꯕꯀꯣ ꯃꯣꯏ ꯄꯔꯐꯣꯔꯃꯦꯟꯁ ꯂꯩꯕꯅꯦꯕ ꯍꯥꯐꯇ ꯑꯣꯏꯕ ꯃꯥꯜꯂꯦ ꯃꯣꯏꯒꯤꯗꯣ ꯑꯁ ꯖꯨꯂꯥꯏ ꯉꯥꯏꯔꯤꯕꯅꯦ ꯑꯩ
ꯑꯗꯨ ꯑꯣꯏꯔꯗꯤ ꯋꯥꯔꯜ ꯀꯞ ꯐꯥꯏꯅꯦꯜꯁꯤ ꯏꯁꯇꯥꯗꯤꯌꯝꯗ ꯌꯦꯡꯕ ꯆꯠꯂꯁꯤꯔꯣ
ꯑꯁ ꯌꯦꯡꯕꯨ ꯌꯦꯡꯅꯤꯡꯉꯤꯅꯦ ꯑꯁ ꯃꯣꯏꯅ ꯄꯔꯐꯣꯝ ꯇꯧꯒꯗꯕꯅꯦ ꯑꯗꯨꯒ ꯆꯠꯈꯤꯕ ꯆꯍꯤꯗꯁꯨ ꯕꯤ ꯇꯤ ꯑꯦꯁ ꯀꯤ ꯖꯨꯡꯀꯨꯛꯅ ꯏꯁꯩ ꯁꯛꯏ ꯀꯅ
ꯎꯝ
ꯑꯁ ꯑꯗꯨꯒꯤ ꯕꯤꯠꯇꯅꯦ ꯑꯩꯈꯣꯏ ꯐꯨꯠꯕꯣꯜ ꯌꯦꯡꯕꯗꯣ ꯅꯣꯏꯅꯗꯤ ꯈꯪꯗꯕ ꯑꯁ ꯑꯗꯨ
ꯍ ꯃꯥꯏ ꯁꯦ
ꯎꯝ
ꯏꯁꯩ ꯁꯛꯅꯤꯡꯒ ꯁꯛꯄꯗꯤ ꯅꯠꯇ꯭ꯔꯦꯀꯣ
ꯀꯔꯤꯒꯤꯅꯣ ꯍꯥꯏꯁꯦ
ꯅꯣꯏ ꯅꯣꯏ ꯂꯩꯁꯥꯕꯤ ꯃꯆꯥ ꯃꯆꯥ ꯏꯟꯈꯠꯂꯛꯏꯕꯅ ꯅꯍꯥꯁꯤꯡꯕꯨ ꯐꯨꯠꯕꯣꯜꯗ ꯄꯨꯁꯤꯟꯅꯕ ꯍꯥꯏꯅ ꯈꯔ ꯁꯦꯝ ꯁꯥꯕ ꯃꯥꯜꯂꯦ ꯑꯗꯨꯗꯤ
ꯃꯤ ꯃꯤ ꯃꯥ ꯅꯦꯛꯏꯗꯣ ꯄꯩꯁꯥꯗꯤ ꯗꯃꯥ ꯗꯃꯥ ꯊꯥꯗꯔ ꯅꯦꯛꯏꯅꯤꯅꯦ ꯑ
ꯄꯩꯁꯥꯅ ꯀꯩ ꯇꯧꯅꯤ
ꯄꯩꯁꯥꯅꯅꯤꯅꯦ ꯍꯧꯖꯤꯛ ꯃꯇꯝꯗꯤ
ꯑꯗꯨꯗꯤ
ꯍꯧꯖꯤꯛ ꯃꯇꯝꯗꯤ ꯁꯛ ꯊꯤꯕ ꯐꯖꯕ ꯂꯩꯇ꯭ꯔꯦ ꯄꯩꯁꯥ ꯄꯥꯏꯔꯗꯤ ꯂꯣꯏꯔꯦ ꯂꯣꯏꯅ ꯂꯩꯔꯦ
ꯑꯁ ꯑꯗꯨꯔꯣ ꯍꯣꯏꯅꯦ ꯅꯨꯄꯥ ꯃꯁꯛ ꯌꯥꯝ ꯊꯤꯔꯁꯨ ꯄꯩꯁꯥ ꯌꯥꯝ ꯄꯥꯏꯔꯗꯤ ꯃꯥꯒꯤ ꯁꯦꯗꯣꯗꯣ ꯐꯖꯩ ꯍꯥꯏꯅꯦ
ꯑꯗꯨꯅꯦ ꯃꯁꯛ ꯐꯖ ꯐꯖꯕ ꯂꯥꯛꯑꯅꯤ ꯑꯁ ꯍꯥꯏꯔ ꯀꯥꯟꯅꯗꯦ
ꯑꯗꯨ ꯑꯗꯨ ꯇꯥꯔꯒꯗꯤ ꯍꯌꯦꯡꯁꯦ ꯑꯩ ꯄꯩꯁꯥ ꯈꯔ ꯄꯥꯏꯔꯒ ꯕꯖꯥꯔ ꯍꯥꯏꯒꯠ꯭ꯇ ꯌꯥꯜꯗꯔꯦ ꯄꯣꯛꯦꯠ
ꯎꯁ ꯄꯩꯁꯥ ꯄꯥꯏꯗꯕ ꯌꯥꯗ꯭ꯔꯦ
ꯎꯝ ꯆꯥꯝꯃ ꯆꯅꯤ ꯆꯠꯄꯤꯔꯣ ꯈꯔ ꯊꯝꯃꯒ ꯍꯥꯏꯒꯂꯛꯀꯦ ꯎꯝ
ꯑꯗꯨꯃꯥꯏꯅ ꯇꯧꯗꯗꯤ ꯌꯥꯔꯔꯣꯏ ꯍꯧꯖꯤꯛꯀꯥꯟꯗꯤ ꯄꯩꯁꯥ ꯄꯥꯏꯕ ꯃꯤ ꯌꯥꯝ ꯊꯤꯕꯅꯦꯍꯦ ꯅꯨꯄꯤꯁꯤꯡꯁꯨ
ꯑꯣ ꯑꯗꯨꯒꯤ ꯑꯣꯏꯔꯝꯅꯤ ꯅꯍꯥꯟꯗꯣ ꯑꯩ ꯕꯦꯡꯗꯒꯤ ꯄꯩꯁꯥ ꯄꯥꯏꯔ ꯊꯣꯛꯄꯅꯦꯕ
ꯎꯝ
ꯊꯣꯛꯂꯛꯄ ꯍꯦꯛ ꯑꯁ ꯂꯩꯁꯥꯕꯤ ꯃꯆꯥꯁꯤꯡ ꯑꯩꯉꯣꯟꯗ ꯂꯥꯛꯑꯒ ꯐꯨꯔꯤꯠ ꯆꯤꯡꯕꯅ ꯆꯤꯡ ꯈꯣꯡꯒ꯭ꯔꯥꯎ ꯆꯤꯡꯕꯅ ꯆꯤꯡ ꯑꯁ ꯈꯣꯡꯎꯞ ꯃꯔꯤꯒꯁꯦ ꯂꯣꯏ ꯆꯤꯡꯕꯅꯤꯅꯦ ꯑꯩꯉꯣꯟꯅ
ꯂꯣꯏꯅꯗꯤ ꯆꯤꯡꯍꯧꯗ꯭ꯔꯕꯣ
ꯍꯣꯏ ꯑꯗꯨ ꯑꯩꯁꯨ ꯅꯥꯟꯊꯣꯛꯄꯅꯦꯕꯀꯣ ꯑꯣ ꯑꯗꯨ ꯄꯩꯁꯥ ꯃꯔꯝ ꯑꯣꯏꯔꯝꯃꯦ ꯑꯁ
ꯎꯝ ꯑꯗꯨꯅꯦ ꯄꯩꯁꯥ ꯄꯥꯏꯗꯕ ꯌꯥꯗꯦ ꯄꯩꯁꯥ ꯄꯥꯏꯅꯕ ꯍꯣꯠꯅꯧ
ꯎꯝ ꯑꯗꯨ ꯑꯩꯗꯤ ꯄꯥꯏꯗꯤ ꯄꯥꯏꯌꯦꯕꯀꯣ
ꯎꯝ
ꯌꯥꯝ ꯄꯥꯏꯗꯕ ꯂꯨꯄꯥ ꯇꯔꯥ ꯀꯨꯟ ꯈꯥꯊꯪ ꯄꯥꯏꯕ
ꯎꯝ ꯑꯗꯣ ꯀꯩꯅꯣꯝꯃꯗꯤ ꯍꯪꯅꯤꯡꯉꯤꯅꯦ
ꯍ
ꯅꯪ ꯀꯔꯤꯕ ꯀꯣꯂꯦꯖꯇꯤ ꯀꯥꯕ ꯂꯣꯏꯕ ꯀꯨꯏꯔꯦꯅꯀꯣ
ꯑꯧ
ꯑꯗꯨ ꯊꯕꯛ ꯑꯃꯗꯤ ꯇ꯭ꯔꯥꯏ ꯇꯧꯕ ꯌꯥꯏꯅ
ꯇ꯭ꯔꯥꯏ ꯇꯧꯔꯤꯕꯅꯦ ꯅꯪꯒꯤ ꯊꯝꯃꯣꯏꯗ ꯆꯪꯅꯕ ꯑꯦꯛꯖꯥꯝ ꯀꯟꯅꯥ ꯊꯥꯔꯤ ꯋꯥꯏꯇꯤꯡꯂꯤꯁ ꯐꯥꯎ ꯂꯩꯇꯦ ꯑꯩꯒꯤꯗꯤ
ꯎꯝ ꯄꯨꯔꯥ ꯕ‌ꯦꯔꯥꯅꯤ ꯅꫭꯏꯒꯤꯗꯨꯗꯤ ꯑꯦꯛꯖꯥꯝꯗꯤ ꯊꯥꯎꯍꯦ ꯃꯤ ꯌꯥꯝ ꯊꯥꯅꯕꯅꯦ ꯑꯦꯛꯖꯥꯝ
ꯍꯣꯏ ꯃꯁꯥ ꯃꯁꯥꯒꯤ ꯒꯨꯟꯗ ꯂꯩꯀꯣ ꯑꯩꯈꯣꯏ ꯂꯥꯏꯔꯤꯛꯁꯨ ꯍꯩꯖꯗꯕ ꯑꯩꯈꯣꯏꯅ
ꯀꯥꯏ ꯀꯔꯤ ꯂꯥꯏꯔꯤꯛ ꯍꯩꯇꯕ꯭ꯔꯣ ꯅꯣꯏꯅ ꯑꯗꯨꯛ ꯂꯥꯏꯔꯤꯛ ꯍꯩꯔꯒꯥ ꯂꯥꯏꯔꯤꯛ ꯍꯩꯇꯦ ꯍꯥꯏꯔꯗꯤ ꯂꯣꯏꯔꯦꯗꯅ
ꯍꯣꯏꯅꯦ ꯌꯦꯡꯉꯒ ꯄꯥꯕꯗꯤ ꯌꯥꯝ ꯍꯩꯔꯦꯕꯀꯣ ꯀꯣꯛ ꯆꯤꯟꯐꯥ ꯄꯨꯕꯗꯤ ꯉꯝꯗ꯭ꯔꯕꯥ
ꯃꯤ ꯍꯧꯖꯤꯛ ꯃꯇꯝꯗꯤ ꯑꯁ ꯑꯩꯈꯣꯏ ꯑꯩꯈꯣꯏꯗꯤ ꯑꯣꯏꯔꯔꯣꯏꯗ
ꯍꯣꯏ ꯑꯩꯈꯣꯏꯁꯨ ꯑꯩꯈꯣꯏꯁꯨ ꯃꯤꯗꯤ ꯑꯣꯟꯒꯅꯤꯗ
ꯎꯝ ꯎꯝ ꯑꯣꯏꯒꯅꯤꯗ ꯑꯈꫭꯏꯗꯤ ꯎꯝ ꯅꯨꯄꯥ ꯄꯩꯁꯥ ꯄꯥꯏꯕ ꯑꯃꯥ ꯊꯤꯒꯗꯕꯗ ꯉꯥꯏꯔꯦ ꯑꯩꯈꯣꯏꯗꯤ ꯄꯥꯏꯗ꯭ꯔꯕꯅꯤꯅꯥ
ꯎꯝ ꯈꯔ ꯈꯔ ꯐꯖꯥꯅꯗꯤ ꯌꯦꯡꯉꯨꯀꯣ
ꯎꯝ
ꯑꯗꯨꯒ ꯌꯥꯔꯤꯃꯈꯩ ꯌꯥꯑꫭꯡ ꯏꯟꯕ ꯌꯥꯕ
ꯑꯁ ꯑꯩ ꯑꯗꯨꯗꯤ ꯄꯨꯅꯤꯡꯗꯦ ꯑꯩꯈꯣꯏ ꯌꯨꯝꯗ ꯊꯝꯕꯗꯨꯗꯤ ꯅꯦꯕꯔꯅꯦ